ꯅꯪ ꯅꯦꯠ ꯅꯨꯡꯉꯥꯏꯇꯦ ꯚꯥꯏ
ꯑꯗꯨ ꯀꯔꯤ ꯍꯥꯏ
ꯅꯪ ꯅꯦꯠ ꯅꯨꯡꯉꯥꯏꯇꯦ
ꯍꯧꯖꯤꯛꯁꯨ ꯅꯨꯡꯉꯥꯏꯇꯕ꯭ꯔꯣ
ꯑꯣ ꯇꯥꯔꯦ ꯇꯥꯔꯦ ꯅꯪ ꯀꯩꯒꯤ ꯃꯥꯏ ꯅꯝꯕꯔ ꯁꯦꯚ ꯇꯧꯗꯕ꯭ꯔꯣ ꯚꯥꯏ
ꯅꯦ ꯑꯩꯒꯤꯗꯤ ꯅꯍꯥꯟꯅ ꯑꯩ ꯐꯣꯟ ꯌꯥꯗꯕ ꯂꯣꯏ ꯇꯧꯕ ꯋꯥꯅꯦ
ꯑꯗꯨꯗ ꯃꯥꯒꯤ ꯅꯝꯕꯔ ꯃꯥꯡꯈ꯭ꯔꯦ ꯑꯗꯨꯗꯒꯤꯗꯤ ꯉꯔꯥꯡ ꯅꯍꯥꯟ ꯅꯪꯅ ꯄꯤꯔꯛꯈ꯭ꯔꯦ ꯑꯗꯨ ꯁꯦꯞ
ꯑꯩꯈꯣꯏꯒꯤ ꯁꯦꯞ ꯇꯧꯗꯕ꯭ꯔꯣ ꯃꯥꯥꯏ ꯏꯁꯇꯦꯇꯁ ꯍꯥꯞꯄꯅꯦ ꯍꯧꯖꯤꯛꯗꯣ ꯀꯔꯤ ꯏꯁꯇꯦꯇꯁ ꯍꯥꯞꯄ꯭ꯔꯥ ꯑꯩꯗꯣ ꯌꯦꯡꯗꯦ
ꯑꯥ ꯑꯗꯨꯒꯤꯅꯦ ꯑꯗꯨ ꯈꯪꯅꯤꯡꯕꯒꯤꯅꯦꯕ ꯌꯦꯡꯉꯣ ꯆꯪꯉꯒ ꯌꯦꯡꯉꯣ ꯀꯔꯤꯅꯣ ꯅꯨꯄꯥ ꯊꯣꯛꯇꯕ ꯌꯦꯡꯉꯣ ꯑꯗꯨꯒ ꯀꯔꯤꯁꯨ ꯍꯥꯏꯒꯅꯨ ꯑꯗꯨꯝ ꯊꯣꯛꯂꯛꯑꯣ ꯌꯦꯡꯂꯒ ꯊꯣꯛꯂꯛꯑꯣ ꯅꯪꯁꯨ ꯁ꯭ꯇꯦꯇꯁ ꯑꯃꯨꯛ ꯔꯤ ꯕꯥꯎꯟꯁꯇ ꯀꯥꯞꯄꯅꯣ ꯑꯗꯨꯝ ꯊꯝꯃꯣ
ꯇꯜꯂꯤꯗ ꯑꯩꯗꯤ ꯌꯦꯡꯅꯤꯡꯗꯦꯗ
ꯌꯦꯡꯗꯅ ꯑꯗꯨꯝ ꯅꯨꯄꯥ ꯊꯣꯛꯇꯕꯤꯗ ꯂꯩꯌꯨ ꯍꯣꯃꯣꯅꯤꯅ
ꯌꯥꯝ ꯀꯩꯅꯣ ꯃꯑꯣꯡ ꯑꯃ ꯇꯧꯋꯦ ꯃꯥꯁꯦ
ꯅꯪ ꯅꯨꯄꯥ ꯊꯣꯛꯇ꯭ꯔꯒ ꯃꯤꯕꯨ ꯇꯥꯏꯅꯒꯅꯨ ꯃꯤꯗꯤ ꯅꯨꯄꯤ ꯊꯣꯛꯄꯒꯤ ꯄꯪꯇꯧ ꯇꯧꯖꯔꯤꯅꯦ ꯅꯪꯅ ꯅꯨꯄꯥ ꯊꯣꯛꯆꯗ꯭ꯔꯥꯒ
ꯑꯩꯅ ꯀꯃꯥꯏꯅ ꯅꯨꯄꯥ ꯊꯣꯛꯇ꯭ꯔꯤꯅꯣ ꯚꯥꯏ ꯃꯥꯏ ꯅꯨꯡꯁꯤꯕꯁꯦ ꯑꯗꯨꯛ ꯌꯥꯝ ꯃꯉꯣꯟ ꯅꯨꯡꯁꯤꯕꯁꯤ ꯅꯨꯄꯥ ꯊꯣꯛꯇꯕꯩꯔꯣ
ꯑꯗꯨ ꯅꯨꯄꯥ ꯊꯣꯛꯄꯗꯣ ꯃꯇꯥꯡꯗꯤ ꯆꯥꯗꯅ ꯎꯠꯂꯒ ꯍꯧꯖꯤꯛ ꯅꯪ ꯅꯨꯄꯥ ꯊꯣꯛꯂꯤꯅꯤ ꯍꯥꯏꯔꯒ ꯑꯗꯨꯃꯥꯏꯅ ꯇꯧꯔꯒ ꯂꯩ
ꯑꯩ ꯅꯨꯄꯥ ꯊꯣꯛꯏꯅꯦꯅ ꯑꯩ ꯂꯩꯕ꯭ꯔꯣ ꯚꯥꯏ ꯅꯨꯨꯄꯥ ꯊꯣꯛꯏꯅꯦꯅ ꯂꯩꯕ ꯅꯠꯇꯦ ꯑꯩ ꯃꯉꯣꯟꯗ ꯑꯩ ꯍꯧꯖꯤꯛ ꯀꯣꯜ ꯇꯧꯒꯅꯤ ꯃꯥ ꯑꯩꯉꯣꯟꯗ ꯀꯩꯁꯨ ꯊꯧꯁꯥꯗꯕꯤ ꯉꯥꯡꯒꯅꯤ ꯃꯥ ꯀꯩꯁꯨ ꯂꯥꯟꯗꯦ ꯃꯥ ꯃꯥꯒꯤ ꯃꯤꯠꯇ
ꯑꯗꯨꯅꯦ
ꯃꯉꯣꯟꯗꯗꯤ ꯃꯥ ꯀꯩꯁꯨ ꯂꯥꯟꯗꯦ ꯃꯥ ꯀꯩꯁꯨ ꯁꯣꯏꯗꯦ ꯑꯩꯉꯥꯛꯇꯅꯦ ꯁꯣꯏꯕꯗꯣ
ꯑꯗꯨꯗꯤ ꯅꯨꯄꯥ ꯊꯣꯛꯅ ꯏꯅꯣꯔ ꯇꯧꯋꫭꯅꯥ ꯑꯗꯨꯒ ꯀꯣꯟꯅ ꯍꯟ ꯍꯟ ꯑꯗꯨꯝ ꯅꯨꯡꯁꯤꯅꯔꯗꯤ ꯑꯗꯨꯝ ꯍꯜꯂꯛꯀꯅꯤ
ꯑꯩ ꯃꯍꯨꯠꯇ ꯅꯪ ꯂꯩꯔꯝꯃꯗꯤꯀꯣ ꯀꯃꯥꯏꯅ ꯇꯧꯗꯣꯏꯔꯣ ꯌꯦꯡꯅꯤꯡꯉꯦ ꯑꯃꯔꯛ ꯌꯦꯡꯅꯤꯡꯉꯦ
ꯅꯪꯒꯤ ꯃꯍꯨꯠ ꯇ ꯅꯪ ꯂꯩꯔꯝꯃꯗꯤ ꯑꯩꯗꯤꯀꯣ ꯃꯦꯁꯦꯁ ꯃꯦꯁꯦꯁ ꯊꯥꯗꯕꯤꯗꯀꯣ ꯌꯥꯔꯦ ꯑꯩꯁꯨ ꯀꯣ ꯅꯪ ꯍꯥꯏꯒꯦ ꯑꯩꯁꯨ ꯑꯩꯅ ꯌꯥꯝ ꯅꯨꯡꯁꯤꯈ꯭ꯔꯕ ꯃꯤꯗꯨꯗꯤ ꯍꯣꯏ ꯃꯤ ꯃꯣꯏꯅ ꯏꯒꯅꯣꯔ ꯇꯧꯕ ꯀꯥꯟꯗ ꯑꯩꯁꯨ ꯅꯨꯡꯉꯥꯏꯇꯦ ꯑꯗꯨ ꯑꯣꯏꯔꯁꯨ ꯑꯩ ꯍꯣꯏ ꯃꯦꯁꯦꯁꯀꯨꯝꯕꯗꯤ ꯑꯗꯨꯝ ꯊꯥꯏꯌꯦ ꯑꯩ ꯁꯤ ꯁꯤ ꯄꯥꯝꯕ ꯀꯥꯟꯗꯁꯨ ꯑꯩ ꯃꯥꯕꯨ ꯃꯦꯁꯦꯖ ꯑꯗꯨꯝ ꯊꯥꯏꯅ ꯑꯩꯁꯨ ꯊꯋꯥꯏ ꯅꯨꯡꯉꯥꯏꯇꯦꯅ ꯃꯥꯅ ꯏꯛꯅꫭꯔ ꯇꯣꯕꯒꯥꯟꯗ ꯃꯤꯒꯤ ꯏꯁꯇꯦꯇꯁ ꯑꯗꯨꯝ ꯊꯝꯕ ꯀꯥꯟꯗ ꯑꯩꯁꯨ ꯅꯨꯡꯉꯥꯏꯇꯦꯅ ꯕꯠ ꯁꯇꯤꯜ ꯑꯩ ꯀꯩꯅꯣ ꯇꯧꯈꯤꯕ꯭ꯔꯣ ꯑꯩ ꯃꯥꯕꯨ ꯗꯨꯝ ꯈꯨꯔꯨꯝꯂꯒ ꯂꯩꯕ꯭ꯔꯣ ꯇꯥꯡ-ꯃꯇꯥꯡꯗꯣ ꯇꯧꯑꯣ ꯍꯥꯏꯕ
ꯔꯤꯄ꯭ꯂꯥꯏ ꯇꯧꯒꯅꯤ ꯀꯔꯤꯁꯨ ꯀꯩꯅꯣ ꯇꯧꯔꯔꯣꯏ ꯅꯨꯡꯉꯥꯏꯅꯕ ꯋꯥꯁꯨ ꯉꯥꯡꯂꯛꯑꯣꯏ ꯗꯨꯝ ꯃꯥꯒꯤ ꯃꯥ ꯏꯒꯣ ꯌꯥꯝ ꯆꯥꯎꯋꯦ ꯚꯥꯏ
ꯌꯥꯔꯦ ꯏꯒꯣ ꯆꯥꯎꯔꯁꯨ
ꯏꯒꯣ ꯗꯨꯛ ꯌꯥꯝ ꯆꯥꯎꯕꯗꯣ ꯑꯩ ꯀꯃꯥꯏ
ꯅꯨꯡꯕꯨ ꯅꯨꯡꯁꯤꯔꯗꯤ ꯏꯒꯣ ꯆꯥꯎꯔꯁꯨ ꯑꯗꯨꯝ ꯊꯨꯡꯅꯒꯅꯤ
ꯍꯣꯔꯦꯟꯗꯤ ꯑꯩꯅ ꯍꯦꯟꯅ ꯁꯥꯎꯕꯤꯔꯗꯤ ꯑꯩꯅ ꯍꯣꯏ ꯇꯧꯕꯤꯗꯔ꯭ꯗꯤ ꯑꯃꯨꯛꯀ ꯃꯥꯟ ꯅꯥꯕꯗꯣ ꯑꯃꯨꯛ ꯍꯧꯔꯛꯀꯅꯤ ꯀꯩꯗꯧꯗꯣꯏꯅꯣ ꯑꯩ
ꯅꯪꯒꯤꯁꯤꯗꯤ ꯑꯩꯈꯣꯏꯒꯤ ꯁꯤꯗ ꯂꯩꯕ ꯀꯣꯄꯜꯁꯤꯡꯗꯣ ꯃꯥꯟꯖꯤꯜꯂꯛꯑꯦꯗ ꯀꯣꯟꯅ ꯅꯣꯏꯁꯦ
ꯇꯜꯂꯦꯅꯦ
ꯃꯥꯒꯤ ꯅꯨꯄꯥꯅ ꯆꯩꯔꯅꯤ ꯍꯥꯏꯕ ꯈꯨꯗꯤꯡꯒꯤ ꯁꯔꯩ ꯍꯧꯕ ꯇꯥꯕ꯭ꯔꯥ ꯑꯩꯅ ꯍꯥꯏꯕꯁꯦ
ꯈꯣꯏꯁꯨ ꯉꯝꯗꯦ ꯅꯨꯄꯥ ꯊꯣꯛꯅ ꯂꯩꯕꯁꯨ ꯉꯝꯗꯦ ꯊꯌꯦ ꯇꯥꯏꯌꯦ
ꯃꯤꯅ ꯍꯡꯕꯁꯤꯗꯤ ꯇꯥꯕ꯭ꯔꯥ ꯍꯥꯏꯔꯒ
ꯉꯥꯡꯉꯣ ꯉꯥꯡꯉꯣ ꯇꯥꯏꯌꯦ ꯅꯪꯒꯤꯗꯃꯛꯇꯅꯦ ꯅꯥ ꯊꯝꯃꯤꯁꯦ
ꯄꯜ ꯑꯅꯤꯗꯨꯁꯨ ꯀꯣ ꯃꯋꯥꯅ ꯆꯩ ꯔꯅꯤ ꯍꯥꯏ
ꯀꯅꯥꯅꯣ ꯁꯦꯡꯗ꯭ꯔꯦ ꯚꯥꯏ ꯅꯪ ꯅꯦꯠ ꯌꯥꯝ ꯅꯨꯡꯉꯥꯏꯇ꯭ꯔꯦ
ꯃꯋꯥꯅ ꯆꯩ
ꯅꯦꯠ ꯌꯥꯝ ꯅꯨꯡꯉꯥꯏꯇ꯭ꯔꯦ ꯅꯪꯒꯤ ꯀꯔꯤꯁꯨ ꯇꯥꯗ꯭ꯔꯦ
ꯍꯧꯔꯅꯤ ꯃꯤꯅ ꯍꯡꯉꯤꯁꯤ ꯇꯥꯔꯣꯏꯕ
ꯇꯥꯗ꯭ꯔꯦ ꯅꯪ ꯉꯥꯡꯕ ꯀꯔꯤꯁꯨ ꯅꯦꯠꯇꯣ ꯆꯞꯈ꯭ꯔꯦ ꯌꯥꯝꯅ
ꯁꯦꯡꯔꯞ ꯁꯦꯡꯗ꯭ꯔꯤ ꯕ꯭ꯔꯥ
ꯑꯍꯧ ꯑꯍꯧꯕ ꯉꯥꯛ ꯇꯥꯏꯌꯦ ꯃꯖꯥ ꯃꯖꯥꯛ ꯑꯩꯈꯣꯏꯗꯤ ꯀꯔꯤꯁꯨ ꯇꯥꯗꯦ ꯑꯣ
ꯅꯨꯡꯉꯥꯏꯔꯣꯏ ꯉꯥꯡꯉꯣ ꯗꯨꯗꯤ
ꯍꯜꯂꯣ
ꯑꯩ ꯅ ꯋꯥꯡ
ꯇꯥꯔꯦ ꯇꯥꯔꯦ ꯅ ꯇꯥꯕ꯭ꯔꯣꯕꯥꯥꯏ
ꯑꯩꯅꯕꯨ ꯉꯥꯡꯔꯅꯤ ꯍꯥꯏꯔꯗꯤ ꯅꯦꯠꯁꯨ ꯌꯥꯔ ꯔꯣꯏ
ꯇꯥꯕ꯭ꯔꯣ ꯚꯥꯏ
ꯇꯥꯗꯔ꯭ꯦ
ꯍꯜꯂꯣ ꯇꯥꯕ꯭ꯔꯣ ꯕꯥꯥꯏ ꯀꯩꯒꯤꯅꯣ ꯅꯪ ꯅꯦꯠ ꯌꯥꯝ ꯅꯨꯡꯉꯥꯏ ꯇꯥꯔꯤꯁꯦ ꯕꯥꯏ꯫ ꯀꯗꯥꯏꯗ ꯂꯩꯔꯤꯅꯣ ꯅꯪꯕꯨ ꯕꯥꯏ
ꯑꯩꯁꯨ ꯆꯥꯛ
ꯅꯪ ꯉꯥꯡꯕ ꯈꯣꯠꯄ ꯀꯩꯁꯨ ꯇꯥꯗ꯭ꯔꯦ ꯕꯥꯏ
ꯍꯜꯂꯣ
ꯅꯨꯡꯁꯤꯕꯗꯥ ꯆꯤꯡ ꯇꯝ ꯈꯥꯏꯗꯦ ꯖꯥꯇꯤ ꯕꯤ ꯖꯥꯇꯤ ꯈꯥꯏꯗꯦ ꯆꯤꯟꯕꯥꯜꯗꯗꯤ ꯈꯥꯏꯗꯦ ꯅꯨꯡꯁꯤꯕ ꯊꯃꯣꯏꯗꯗꯤ ꯈꯥꯏꯕꯤꯔꯦ꯫
ꯇꯥꯗꯕ꯭ꯔꯥꯅꯦ
ꯆꯥꯛꯏꯗꯀꫭ ꯇꯝꯒꯤ ꯏꯆꯜ
ꯇꯥꯔꯕ꯭ꯔꯥ
ꯇꯥꯔꯦ ꯇꯥꯔꯦ
ꯑꯁ ꯍꯣ ꯑꯗꯨꯕꯨꯔꯣ
ꯍꯣꯏꯌꯦ ꯅꯣꯏ ꯑꯗꯨꯗ ꯂꯩꯕ ꯀꯣꯄꯜ ꯈꯣꯏꯁꯨ ꯑꯗꯨꯃꯥꯏ ꯇꯧꯋꯦ ꯍꯥꯏꯕ ꯅꯨꯄꯥꯅ ꯆꯩꯅꯤ ꯍꯥꯏꯕ ꯈꯨꯗꯤꯡ ꯅꯨꯄꯤꯗꯣ ꯅꯥꯏ ꯍꯥꯏꯕ ꯑꯩꯒꯤꯗꯤ ꯃꯥꯅ ꯆꯩꯔ ꯃꯥ ꯍꯥꯏꯌꯦ
ꯍꯥꯎꯅꯉꯥꯏꯒꯤ ꯑꯩ ꯆꯤꯡ ꯕ ꯍꯧꯔꯦ
ꯑꯁ ꯌꯥꯝ ꯆꯞꯄꯦ ꯅꯪ ꯈꯔ ꯂꯦꯡꯉꯣ ꯅꯪ ꯂꯩ ꯐꯝꯗꯣ ꯉꯁꯥꯏ ꯑꯍꯥꯟꯕ ꯅꯪ ꯂꯩꯐꯝꯗ ꯂꯩꯌꯣ꯫ ꯑꯍꯥꯟꯕ ꯅꯪ ꯂꯩꯐꯝꯗ ꯂꯩꯌꫭ
ꯇꯣꯔꯦ ꯍꯥꯏꯔꯒ ꯀꯣꯟꯅ ꯇꯧ
ꯌꯥꯝ ꯆꯞꯄꯦ ꯌꯥꯝ ꯆꯞꯄꯦ ꯌꯥꯝ ꯆꯞꯄꯦ ꯗꯥ ꯇꯥꯕ꯭ꯔꯣ ꯗꯥ ꯇꯥꯗꯦꯌꯦ ꯇꯥꯗꯦꯌꯦ ꯅꯪ ꯉꯥꯡꯕ ꯀꯔꯤꯁꯨ ꯇꯥꯗꯦ
ꯇꯦꯛꯁ ꯊꯥꯕ ꯐꯥꯎꯕ ꯆꯠꯇ꯭ꯔꯦ ꯅꯪꯒꯤ ꯅꯦꯠꯇꯣ
ꯇꯥꯗꯕ꯭ꯔꫭ
ꯇꯥꯔꯦ ꯇꯥꯔꯦ ꯍꯧꯖꯤꯛꯇꯤ ꯀ꯭ꯂꯤꯌꯥꯔ ꯑꯣꯏꯅ ꯇꯥꯔꯦ꯫
ꯈꯪꯗꯦ ꯅꯦꯠꯁꯨ ꯅꯨꯡꯉꯥꯏꯕ ꯃꯇꯝꯗ ꯉꯥꯛꯇ ꯑꯗꯨꯝ ꯂꯩꯌꯦ꯫
ꯎꯝ꯫
ꯒꯌ꯭ꯥꯟ ꯇꯥꯗꯦ
ꯑꯩꯗꯤ ꯕꯨꯔꯤꯒ ꯗꯥꯜ ꯊꯣꯡꯗꯣꯏꯅꯦꯕ ꯑꯃꯨꯛꯀ ꯌꯦꯟꯁꯥꯡꯁꯦ
ꯑꯁ ꯕꯨꯔꯤ ꯕꯨꯔꯤ ꯉꯥꯛꯇ ꯈꯤꯍꯦ
ꯑꯦꯟꯁꯥꯡ ꯂꯩꯇꯦ ꯑꯇꯩ ꯊꯣꯡꯅꯉꯥꯏ ꯕꯥꯏ ꯅꯪꯗꯤ ꯊꯥꯖꯔꯣꯏ ꯑꯩꯈꯣꯏ ꯑꯩꯈꯣꯏꯅ ꯍꯧꯖꯤꯛ ꯏꯅꯥꯛ ꯈꯨꯜꯂꯤꯁꯦ ꯕꯨꯔꯤꯒ ꯄꯤꯌꯥꯁ ꯉꯥꯛꯇ ꯉꯥꯏꯔꯤ꯫
ꯕꯨꯔꯤ ꯍꯥꯞꯇꯕꯤ ꯗꯥꯜ ꯉꯥꯛ ꯊꯣꯡꯉꫭ ꯀꯔꯤꯔꯣ
ꯑꯩ ꯕꯨꯔꯤ ꯌꯥꯝ ꯍꯥꯎꯋꯦ ꯕꯥꯏ
ꯍꯣꯏꯗ ꯂꯩꯕꯨ ꯂꯩꯔꯗꯤ ꯑꯗꯨꯝ ꯍꯥꯎꯒꯅꯤ꯫
ꯂꯩꯕꯨ ꯂꯩꯔꯗꯤ ꯅꯠꯇꯦ ꯂꯩꯕꯨ ꯂꯩꯇ꯭ꯔꯥꯗꯤ ꯑꯗꯨꯝ ꯍꯥꯎꯕꯅꯤ ꯍꯥꯏꯒꯦ ꯇꯧꯕꯅꯦ
ꯑꯦ
ꯚꯥꯏ ꯑꯩ ꯌꯥꯝ ꯅꯨꯡꯉꯥꯏꯔꯛꯇ꯭ꯔꯦꯗ
ꯀꯔꯤ
ꯃꯥꯒꯤꯁꯦ ꯁꯦꯡꯕꯩ ꯇꯧꯔꯣꯏꯒꯦꯅ ꯇꯧꯗ꯭ꯔꯤꯔꯣ
ꯇꯧꯗ꯭ꯔꯤꯅꯦ ꯃꯥꯅ ꯇꯧꯔꯛꯄ ꯅꯪꯅ ꯊꯦꯝꯕ ꯉꯥꯏꯔꯤꯕꯅꯦ
ꯑꯣ ꯑꯩꯁꯨ ꯃꯥꯅ ꯊꯦꯡꯕ ꯉꯥꯏꯔꯤꯕ ꯃꯥꯁꯨ ꯑꯩꯅ ꯊꯦꯝꯕ ꯉꯥꯏꯕ
ꯕꯣꯔꯤ ꯇꯤꯡꯒꯦ ꯚꯥꯏ ꯑꯗꯨꯒ ꯉꯧꯔꯥ ꯆꯥꯒꯦ
ꯕꯣꯔꯤꯗꯨ ꯇꯪꯈꯥꯏ ꯇꯪꯈꯥꯏ ꯀꯛꯎꯍꯦ
ꯑꯄꯤꯛꯄꯅꯦ ꯑꯈꯣꯏꯒꯤꯗꯤ ꯆꯥꯎꯕ ꯅꯠꯇꯦ
ꯍꯥ
ꯑꯄꯤꯛꯄꯅꯦꯕ ꯕꯣꯔꯤꯗꯣ ꯑꯄꯤꯛꯄ ꯕꯣꯔꯤꯅꯦꯕ ꯆꯥꯎ ꯆꯥꯎꯕ ꯅꯠ ꯇꯦꯕ ꯑꯗꯨ ꯃꯄꯨꯝ ꯃꯄꯨꯝ ꯇꯧꯔꯁꯨ ꯀꯥꯏꯗꯦ
ꯎꯝ
ꯑꯁ ꯐꯥꯒꯤ ꯅꯠꯇꯦ ꯚꯥꯏ ꯋꯥꯏ ꯌꯥꯝꯅ ꯑꯁ ꯋꯥꯅ ꯋꯥꯅ ꯍꯟꯕꯅꯦ ꯃꯥꯅ ꯁꯨꯃꯥꯏ ꯇꯧꯕ ꯀꯥꯟꯗꯗꯤ ꯑꯥ ꯅꯨꯡꯁꯤꯅꯕ ꯂꯩꯕꯁꯦ ꯋꯥꯏꯗ
ꯏꯁ ꯏꯁ
ꯆꯨꯝꯗꯕ꯭ꯔꯣ
ꯍꯣꯏꯅꯦ ꯍꯣꯏꯅꯦ ꯑꯣꯏꯍꯜꯂꯁꯤꯅꯦ
ꯏꯁ ꯑꯣꯏꯍꯜ ꯂꯥꯁꯦ ꯑꯣꯏꯍꯜ ꯂꯥꯁ ꯅꯦ ꯀꯥꯏꯅ ꯅꯪꯅꯦ ꯑꯩꯕꯨꯗꯤ ꯌꯥꯝ ꯈꯟꯅꯗꯦ ꯅꯪꯅꯦ ꯅꯨꯇꯤ ꯈꯟꯅꯔꯤꯗꯣ
ꯑꯗꯨ ꯈꯩꯗꯤ ꯈꯠꯅꯔꯁꯨ ꯑꯗꯨꯝ ꯈꯣꯏꯅ ꯑꯃꯨꯛꯀꯥ ꯊꯦꯝꯕꯤꯌꯦꯅ
ꯅꯪꯅ ꯑꯃꯨꯛꯀꯥ ꯊꯦꯝꯕ
ꯑꯈꯣꯏꯁꯨ ꯑꯈꯋꯥꯏꯅꯥꯟ ꯃꯣꯏꯅ ꯊꯦꯝꯕꯁꯨ ꯑꯃꯨꯔꯛ ꯑꯃꯨꯔꯛꯇꯤ ꯑꯩꯅ ꯑꯗꯨꯝ ꯊꯦꯝꯃꯦꯅ
ꯑꯩꯈꯣꯏꯗꯤ ꯑꯩꯈꯣꯏ ꯑꯩꯈꯣꯏꯗꯤ ꯑꯩꯈꯣꯏꯅ ꯈꯠꯅꯕ ꯍꯧꯒꯅꯤ ꯑꯩꯈꯣꯏꯅ ꯊꯦꯝꯒꯅꯤ
ꯑꯗꯨꯅꯤꯅ ꯑꯩꯈꯣꯏꯗꯤ ꯑꯩꯅ ꯀꯣꯏꯔꯛꯄ ꯅꯨꯄꯥꯗ ꯑꯩꯅ ꯂꯣꯏꯅ ꯉꯝꯃꯦ ꯕꯠ ꯁ꯭ꯇꯤꯜ ꯑꯩꯗꯤ ꯀꯩꯅꯣ ꯇꯧꯕꯤꯌꯦ
ꯅꯣꯏ ꯅꯨꯄꯤꯅ ꯑꯗꯨꯒꯨꯝꯕ ꯋꯥꯈꯜ ꯂꯩꯕꯒꯤꯅꯦ ꯑꯩꯈꯣꯏꯗꯤ ꯑꯩꯈꯣꯏꯅ ꯀꯣꯏ ꯅꯨꯄꯤꯗꯤ ꯅꯨꯄꯥꯗꯤ ꯑꯩꯈꯣꯏꯅ ꯉꯝꯗ꯭ꯔꯥꯗꯤ ꯌꯥꯔꯦ ꯌꯥꯗꯦ ꯍꯥꯏꯕꯒꯤ ꯑꯗꯨꯒꯨꯝꯕ ꯋꯥꯈꯜ ꯂꯩꯕꯩꯅꯦ ꯍꯨꯖꯤꯛ ꯅꯇꯥꯎ
ꯑꯗꯨ ꯑꯩꯈꯣꯏꯗꯤ ꯂꯤꯃꯤꯠ ꯂꯩꯌꯦꯅ ꯑꯩꯈꯣꯏꯗꯤ ꯂꯤꯃꯤꯠ ꯂꯩꯅ ꯑꯟꯂꯥꯏꯛ ꯀꯤꯌꯣꯔ ꯅꯪꯒꯤ ꯒꯔꯜ ꯐ꯭ꯔꯦꯟ ꯇꯥꯏꯞꯇꯥꯗꯤ ꯇꯧꯗꯦꯅ
ꯎꯝ ꯂꯣꯏꯔꯦ ꯑꯩ ꯃꯥꯒꯤ ꯄꯩꯁꯥ ꯆꯥꯕꯗꯨ ꯎꯨ ꯚꯥꯏ ꯂꯤꯁꯤꯡ ꯑꯍꯨꯝꯒꯨꯝꯕ ꯍꯦꯜꯂꯅꯤ ꯑꯩ ꯃꯉꯣꯟ ꯂꯧ ꯂꯧꯔꯒ
ꯑꯗꯨ ꯀꯩꯗꯧꯕ꯭ꯔꯣ ꯁꯤꯡꯗꯣꯛꯀꯦ ꯍꯥꯏꯕ꯭ꯔꯣ
ꯁꯤꯡꯉꯥꯅꯨ ꯁꯤꯡꯉꯣꯏꯗ ꯁꯤꯡꯒꯥꯅꯨ ꯍꯥꯏ
ꯎꯝ
ꯍꯥꯟꯅ ꯑꯗꯨꯒꯨꯝꯕꯁꯨ ꯃꯥꯁꯤꯡ ꯊꯤꯕ꯭ꯔꯥꯅ ꯍꯪꯂꯛꯑꯦ ꯋꯥꯠꯁ ꯂꯥꯏꯑꯟꯁꯔ ꯀꯩ ꯈꯨꯝꯗꯣꯏꯅꯣ ꯑꯗꯨꯗꯕꯨ ꯑꯩ
ꯑꯗꯨꯕꯨ ꯈꯪꯗꯦꯀꯣ ꯑꯗꯨꯝ ꯃꯤꯅꯗꯤ ꯁꯨꯃꯥꯏ ꯍꯥꯏꯅꯕꯅꯦ ꯂꯥꯏꯛ ꯑꯥ ꯏꯐ ꯌꯨ ꯏꯁꯇꯥꯔꯠ ꯇꯦꯛꯀꯤꯡ ꯅꯨꯄꯤꯒꯤ ꯄꯩꯁꯥ ꯆꯥꯕ ꯍꯧꯔꯗꯤ
ꯎꯝ
ꯅꯨꯄꯤꯁꯤꯡꯅ ꯎꯁꯤꯠꯇꯦ ꯍꯥꯏꯕꯅꯦ
ꯗꯨꯏꯔ ꯈꯪꯗꯦ ꯚꯥꯏ
ꯑꯗꯨꯒ ꯂꯥꯏꯛ ꯀꯣꯟꯅ ꯑꯗꯨꯝ ꯀꯩꯅꯣ ꯄꯥꯜꯂꯛꯄ ꯀꯥꯟꯗꯁꯨ ꯇꯨ ꯅꯪ ꯃꯥꯕꯨ ꯆꯦꯜꯂꯦ ꯂꯨꯍꯣꯡꯉꯦ ꯍꯥꯏꯔꯁꯦꯕꯀꯣ ꯂꯨꯍꯣꯡꯉꯦ ꯈꯣꯠꯂꯦ ꯍꯥꯏꯕ ꯀꯥꯟꯗ ꯅꯪꯒꯤ ꯅꯆꯥꯒꯨꯝꯕ ꯑꯗꯨꯝ ꯃꯣꯏꯒꯤ ꯃꯅꯥꯛꯇꯒꯨꯝꯕ ꯊꯝꯕ ꯈꯣꯠꯄ ꯍꯥꯏꯗꯤ ꯂꯩꯌꯦꯅ ꯑꯗꯨꯒꯨꯝꯕ ꯇꯧꯕ ꯀꯥꯟꯗꯁꯨ ꯂꯥꯏꯛ ꯑꯁ ꯅꯪꯒꯤ ꯅꯆꯥꯁꯤꯡꯗꯣ ꯃꯣꯏꯅ ꯌꯣꯛꯄꯤꯕꯒꯨꯝꯕ ꯇꯧꯕꯤꯕ ꯍꯥꯏꯗꯤ ꯅꯨꯡꯁꯤꯌꯦ ꯍꯥꯏꯔꯒ ꯇꯧꯕꯗꯣ ꯑꯗꯨꯒꯨꯝꯕ ꯇꯧꯕ ꯀꯥꯟꯗ ꯃꯣꯏ ꯏꯃꯨꯡꯅꯁꯨ ꯗꯤꯁꯔꯦꯁꯄꯦꯛ ꯇꯧꯋꯦꯅ ꯂꯥꯏꯛ ꯅꯆꯥ ꯑꯈꯣꯏꯅ ꯌꯦꯡꯕꯤꯔꯒ ꯑꯩꯈꯣꯏꯕꯨ ꯏꯁꯤꯠꯇꯦꯅ ꯑꯗꯨꯒꯨꯝꯕꯁꯨ ꯇꯧꯕꯤꯒꯅꯤ ꯁꯦꯝ ꯋꯦꯁ ꯑꯗꯨꯒꯨꯝꯕ ꯄꯩꯁꯥꯒꯤꯁꯨ ꯑꯗꯨꯅꯤ ꯀꯩꯅꯣ ꯅꯪ ꯑꯩꯉꯣꯟꯗ ꯄꯩꯁꯥꯟ ꯂꯧꯔꯒ ꯂꯩꯕ__
ꯑꯪꯗꯦꯕ ꯑꯩ ꯈꯣꯏ ꯇꯧꯑꯗꯤ ꯑꯗꯨꯃꯥꯏꯅ ꯈꯟꯒꯗꯧꯕꯗꯤ ꯃꯥꯟꯗꯦ ꯑꯗꯨ ꯑꯣꯏꯔꯁꯨ ꯃꯥꯗꯨ ꯃꯥꯏꯈꯜꯂꯝꯕ꯭ꯔꯗꯤ ꯈꯪꯗꯦ ꯐꯟꯒꯗꯧꯕ
ꯑꯗꯨꯁꯨ ꯀꯩꯁꯨ ꯇꯧꯔꯣꯏꯗ ꯃꯥꯕꯨꯗꯤ ꯃꯕꯨꯗꯤ ꯑꯗꯨꯝ ꯗꯥꯏꯔꯦꯛ ꯍꯥꯏꯕꯒꯤ ꯄꯨꯡꯍꯣꯏ ꯍꯥꯏꯕ ꯑꯣꯏꯔꯝꯅꯤ ꯀꯩꯁꯨꯜ ꯊ ꯃꯣꯏꯗꯗꯤ ꯂꯩꯔꯝꯃꯣꯏꯕ
ꯑꯗꯨꯒꯨꯝꯕ ꯅꯤꯕꯩꯔꯖꯨ ꯑꯗꯨꯒꯨꯝꯕ ꯇꯧꯕꯩꯔꯖꯨ ꯈꯪꯗꯦ ꯗꯨꯃꯥ ꯎꯝꯃꯦꯛ ꯒꯨꯝ ꯈꯟꯒꯗꯧꯕꯨꯗꯤ ꯃꯥꯟꯗꯦꯕꯀꯣ ꯑꯗꯨ ꯊꯥꯖꯗꯕ ꯀꯣꯝꯗ ꯉꯥ ꯂꯩ ꯍꯥꯏ
ꯍꯣꯏꯅꯦ ꯍꯣꯏꯅꯦ ꯀꯥꯟꯅꯗꯦ ꯀꯥꯟꯗꯦ ꯅꯨꯡꯉꯥꯏ ꯅꯨꯡꯉꯥꯏ ꯇꯨꯝꯃꯣ ꯃꯪ ꯐꯔꯁꯤ
ꯑꯣ ꯍꯣꯏ ꯃꯪ ꯐꯔꯁꯤ
ꯌꯥꯝ ꯅꯨꯡꯁꯤꯕ ꯋꯥꯔꯤꯅꯤ ꯊꯃꯣꯏꯁꯦ ꯌꯥꯝ ꯅꯨꯡꯉꯥꯏ ꯇꯕ ꯋꯥ